ꯍꯦꯜꯂꯣ ꯀꯔꯤ ꯇꯧꯕ꯭ꯔꯣ
ꯀꯩꯁꯨ ꯇꯧꯗꯦ
ꯑꯥ
ꯎꯝ
ꯆꯥꯛ ꯆꯥꯈ꯭ꯔꯕ꯭ꯔꯣ ꯑꯩꯈꯣꯏꯁꯨ ꯑꯗꯨꯝ ꯇꯨꯝꯐꯝꯗ ꯂꯩꯔꯤ
ꯀꯔꯤ ꯏꯟꯁꯥꯡ ꯊꫭꯡꯕ꯭ꯔꯣ ꯅꯈꯣꯏꯗꯤ
ꯈꫭꯏꯒꯤ ꯆꯝꯊꯣꯡ ꯊꯣꯡꯉꯦ
ꯑꯣ ꯍꯥꯎꯕ꯭ꯔꯣ
ꯌꯥꯎꯋꯦ ꯅꯪꯗꯤ
ꯑꯈꯣꯏꯗꯤ ꯌꯦꯡꯁꯥ ꯆꯥꯏꯌꯦ
ꯍꯥꯎꯕ꯭ꯔꫭ
ꯑꯗꯨꯝ ꯍꯥꯎꯋꯤꯗ ꯑꯗꯨ ꯑꯣꯏꯔꯁꯨ ꯆꯥꯔꯁꯨ ꯄꯨꯛꯇ ꯌꯥꯎꯗꯦ ꯀꯗꯥꯏ ꯃꯥꯡꯈ꯭ꯔꯦ ꯈꯪꯗꯦ
ꯅꫭꯏꯗꯤ ꯀꯅꯥꯅ ꯊꯣꯡꯕ꯭ꯔꯣ ꯑꫭ
ꯍꯥꯎꯃꯟꯕꯒꯤ ꯆꯥꯔꯁꯨ ꯄꯨꯛꯗ ꯌꯥꯎꯗꯤꯌꯦ
ꯎꯝ
ꯅꯈꯣꯏꯗꯤ ꯀꯅꯥꯅ ꯊꯣꯡꯕꯤꯕ꯭ꯔꯣ
ꯑꯈꯨꯏꯗꯤ ꯏꯃꯥꯅ ꯊꯣꯡꯉꯦ
ꯑꯣ ꯍꯣ ꯅꯪꯒꯤ ꯅꯃꯥꯁꯨ ꯅꯪꯉꯣꯟꯗ ꯂꯩꯕ꯭ꯔꯣ ꯅꯕꯥꯅꯤ ꯂꯩꯃꯤꯟꯅꯕ꯭ꯔꯣ ꯑꯣ ꯑꯩꯗꯤ ꯈꯪꯗꯦꯅꯦ ꯀꯔꯝ ꯀꯥꯟꯗ ꯃꯥ ꯂꯥꯛꯄ꯭ꯔꯣ
ꯀꯨꯏꯈ꯭ꯔꯦ
ꯃꯤ ꯗꯤꯀꫭ ꯅꯪꯒꯤ ꯃꯃꯥꯉꯣꯟꯗ ꯀꯔꯤ ꯍꯥꯏꯁꯤꯔ ꯑ ꯅꯨꯡꯉꯥꯏ ꯅꯨꯡꯉꯥꯏ ꯑꯦ ꯀꯔꯤ ꯍꯥꯏꯕ ꯅꯤꯡꯉꯥꯏ ꯇꯧꯒꯅꯨꯀꯣ
ꯍꯣꯏ ꯇꯧ
ꯂꯩꯁꯥꯕꯤ ꯐꯥꯈ꯭ꯔꯦ ꯅꯤꯡꯉꯥꯏ ꯇꯧꯒꯅꯨꯀꯣ
ꯇꯧꯔꯗꯤ ꯐꯨꯅꯤ ꯑꯩꯅ ꯑꯩꯅ ꯅꯄꯥꯉꯣꯟꯗ ꯅꯪꯒꯤ ꯑ ꯅꯆꯥꯟꯅꯨꯄꯤ ꯑ ꯃꯆꯥ ꯅꯨꯄꯤ ꯁꯦ ꯐꯠꯇ꯭ꯔꯦ ꯑ ꯀꯔꯤ ꯍꯥꯏꯁꯤꯔ ꯅꯤꯡꯉꯥꯏ ꯇꯧꯃꯟꯕꯒꯤ ꯐꯨꯈ꯭ꯔꯣ ꯍꯥꯏꯒꯦ
ꯍꯣꯏ ꯍꯥꯏꯌꯣ ꯎꯝ
ꯑ ꯈꯪꯗꯕꯁꯤꯡ ꯋꯥꯔꯤ ꯁꯥꯟꯅꯕꯁꯨ ꯌꯥꯏ ꯌꯥꯝ ꯋꯥꯏ
ꯑꫭꯏ ꯈꯪꯗꯕꯅꯤꯅ ꯌꯥꯝ ꯋꯥꯏꯌꯦ
ꯍꯣꯏ ꯀꯔꯤ ꯀꯔꯤ ꯀꯔꯥ ꯍꯥꯏꯅꯤꯡꯔꯁꯨ ꯂꯩ ꯇꯦ ꯑꯗꯨꯒ ꯃꯈꯣꯏꯁꯨ ꯍꯥꯏꯅꯤꯡꯕ ꯂꯩꯇꯦ ꯑꯗꯨꯒ ꯀꯔꯤ ꯈꯪꯗꯦ ꯀꯝꯐꯣꯔꯠ ꯑꯣꯏꯗꯕꯒꯤ ꯑꯣ ꯈꯔ ꯈꯪ ꯈꯪꯕ ꯈꫭꯏꯅ ꯋꯥ ꯉꯥꯡꯕꯅ ꯍꯦꯟꯅ ꯅꯨꯡꯉꯥꯏꯌꯦꯀꯣ
ꯍꫭꯏ
ꯎꯝ ꯅꯪꯁꯦ ꯇꯨꯝꯅꯤꯡꯕ꯭ꯔꯣ
ꯑꯩꯁꯦ ꯇꯨꯝꯅꯤꯡꯗꯦ
ꯅꯪꯒꯤ ꯈꯣꯟꯖꯦꯜꯖꯦ ꯇꯨꯝꯅꯤꯡꯕ ꯈꯨꯒꯨꯝꯅ ꯇꯧꯋꯦ ꯅꯪꯒꯤ ꯈꯣꯟꯖꯦꯜ ꯁꯦꯑꯦ
ꯑꯥꯑ
ꯅꯤꯡꯕꯒꯨꯝꯅ ꯇꯧꯕ ꯃꯥꯜꯂꯦ
ꯑꯦ ꯇꯨꯝꯅꯤꯡꯗꯦꯗꯥ
ꯑꯩꯈꯣꯏꯗꯤ ꯇꯨꯝꯅꯤꯡꯉꯦ ꯉꯔꯥꯡ ꯐꯖꯅ ꯇꯨꯝꯗꯦꯑꯦ
ꯑꯣꯑꯣ
ꯀꯔꯤ- ꯀꯔ ꯇꯧꯔꯒ ꯊꯦꯡꯅ ꯊꯨꯝꯃ ꯊꯦꯡꯅ ꯇꯨꯝꯕꯅꯤ ꯑꯗꯨꯒꯤ ꯉꯁꯤꯁꯨ ꯑꯌꯨꯛꯇ ꯍꯧꯒꯠ ꯂꯒꯥ ꯍꯧꯖꯤꯛ ꯐꯥꯎ ꯇꯨꯝꯗ꯭꯭ꯔꯤꯑꯦ
ꯇꯨꯝꯅꯤꯡꯗꯅꯤꯉꯥꯏꯒꯤ ꯇꯧꯑꯣꯣ
ꯍꯥꯥꯑꯥ
ꯇꯨꯝꯒꯅꯨ
ꯑꯥꯁ ꯇꯨꯝꯒꯦ ꯇꯧꯕꯅꯤ
ꯋꯥꯔꯤ ꯁꯥꯟꯅꯁꯦ
ꯅꯪ ꯍꯥꯏꯅꯤꯡꯕ ꯂꯩꯌꯦꯑꯦ ꯑꯥ ꯑꯥ ꯀꯔꯤ ꯍꯥꯢꯁꯤꯔꯥ ꯅꯨꯄꯥ ꯂꯩꯕ꯭ꯔꯣ
ꯍꯥꯥ ꯍꯥꯍꯥꯎ
ꯅꯈꯣꯏ ꯅꯄꯥ ꯑꯥ ꯀꯔꯤ ꯍꯥꯏꯕ ꯕꯣꯢꯐ꯭ꯔꯦꯟ ꯂꯩꯕ꯭ꯔꯣ ꯕꯣꯏ ꯐ꯭ꯔꯦꯟꯗꯣ ꯀꯔꯤ ꯍꯥꯏꯕꯑꯥ ꯅꯨꯄꯥ ꯑꯥ ꯄꯈꯪ ꯅꯨꯄꯥ ꯅꯈꯣꯏ ꯄꯥꯈꯪ ꯂꯩꯕ꯭ꯔꯣ ꯀꯔꯤꯒꯤꯏ
ꯊꯝꯅꯤꯡꯗꯦ ꯎꯄꯥꯢ ꯂꯩꯇꯦ ꯂꯥꯛꯇꯦ ꯄꯈꯪꯈꯩ
ꯁꯤ ꯃꯤꯕꯨ ꯅꯨꯡꯁꯤꯅ ꯅꯨꯡꯁꯤꯅꯤꯡ ꯗꯦꯑꯦ
ꯍꯣꯍꯣꯢ
ꯀꯔꯤꯒꯤ ꯅꯪ ꯈꯛꯇ ꯅꯨꯡꯁꯤꯕꯗꯤ ꯌꯥꯔꯦ ꯍꯥꯏꯕ꯭ꯔꯣ
ꯍꯣꯏ ꯏꯄꯥ ꯑꯇꯣꯞꯄ ꯄꯥꯝꯗꯦ
ꯐꯩꯌꯦꯀꯣ ꯄꯥꯈꯪ ꯂꯩꯔꯁꯨ ꯃꯊꯥ ꯁꯥꯏ ꯌꯦ ꯑꯩꯗꯤ ꯄꯦꯟꯈ꯭ꯔꯦ ꯊꯣꯛꯈ꯭ꯔꯦ ꯑꯗꯨꯒꯤ
ꯅꯨꯄꯥꯁꯤꯡꯁꯦ ꯀꯣ ꯀꯔꯤ ꯍꯥꯏꯁꯦꯔ ꯑꯁꯤꯒꯤ ꯖꯦꯅꯦꯔꯦꯁꯟ ꯅꯨꯄꯥꯁꯤꯡꯁꯦ ꯌꯥꯗ꯭ꯔꯦ- ꯅꯨꯄꯤꯁꯤꯡꯁꯨ ꯌꯥꯗ꯭ꯔꯦ ꯃꯊꯪꯗ ꯂꯩꯕꯅ ꯍꯦꯟꯅ ꯐꯩꯌꯦꯀꯣ ꯃꯊꯥ ꯁꯥꯢꯌꯦ ꯅꯤꯡꯇꯤ
ꯎꯪ
ꯅꯨꯄꯤꯅ ꯅꯨꯄꯥꯕꯨ ꯊꯥꯖꯗꯕ ꯅꯨꯄꯥꯅ ꯑꯥ ꯑꯥꯅꯨꯄꯥꯅ ꯅꯨꯄꯤꯕꯨ ꯊꯥꯖ ꯗꯕꯒꯨꯝꯅ ꯇꯧꯔꯒ ꯂꯣꯏ ꯑꯗꯨꯃꯥꯢꯅ ꯂꯩ ꯀꯣ ꯍꯧꯖꯤꯛꯀꯟꯗꯤ ꯍꯣꯏ ꯑꯗꯨꯒꯤ ꯢꯕꯅꯤꯅ ꯕꯦꯁꯅꯤ
ꯎꯝ ꯍꯦ
ꯅꯪ ꯅꯪꯁꯨ ꯋꯥꯔꯤ ꯂꯤꯌꯣ ꯀꯔꯤꯔꯣ
ꯑꯩꯁꯦ ꯋꯥꯔꯤ ꯂꯤꯅꯤꯡꯉꯥꯏꯒꯤ ꯈꯟꯕ ꯐꯪꯗ꯭ꯔꯦ ꯋꯥꯔꯤ
ꯑꯩꯌꯣ ꯀꯔꯤꯒꯤꯔꯣ ꯑꯗꯨꯃꯥꯏꯅ ꯇꯧꯒꯅꯨ ꯀꯩꯅꯣ ꯆꯤꯆꯦ
ꯈꯟ ꯀꯤꯒꯦ ꯋꯥꯔꯤꯁꯦ ꯀꯔꯤꯂꯤꯁꯤꯔ
ꯈꯪꯗꯦꯗ ꯅꯪꯅ ꯑꯗꯨꯝ ꯈꯜꯂꯒ ꯍꯥꯏꯕꯤꯌꯣ
ꯅꯪꯒꯤ ꯑꯦꯛꯁꯁꯦ ꯀꯌꯥꯁꯨꯒꯦ
ꯑꯩꯒꯤ ꯑꯦꯛꯁꯁꯤꯔꯣ ꯑꯁ ꯀꯥꯎꯟ ꯇꯧꯕ ꯉꯝꯗꯦ ꯌꯦ
ꯅꯪꯁꯨ ꯑꯩꯒꯤ ꯑꯧꯛꯁꯃꯟꯅꯤꯕ꯭ꯔꯣ
ꯅꯪꯒꯤ ꯑꯦꯛꯁꯁꯦ ꯑꯪ ꯌꯝꯒꯗꯕ ꯃꯥꯟꯂꯦ
ꯀꯗꯥꯏ ꯅꯪꯁꯨ ꯅꯪꯁꯨ ꯑꯩꯒꯤ ꯑꯦꯛꯁ ꯑꯣꯏꯈ꯭ꯔꯣ
ꯍꯣꯏ ꯑꯣꯏꯔꯒꯦ ꯌꯥꯏꯑꯦ
ꯑꯣ ꯑꯗꯨꯗꯤ ꯀꯣ ꯀꯥꯎꯟ ꯇꯧꯁꯦ ꯅꯪ ꯃ ꯑꯗꯨ ꯑꯗꯗ ꯑꯗꯨꯒ ꯑꯥꯗꯥꯗꯗ ꯂꯩꯌꯦꯦ ꯎꯝ
ꯑꯦꯛꯁꯦ ꯌꯥꯝꯒꯗꯕ ꯃꯥꯜꯂꯦ
ꯍꯣꯏ ꯌꯥꯝꯕꯒꯤ ꯄꯦꯡꯈ꯭ꯔꯦ
ꯎꯝ
ꯅꯈꯣꯏꯗꯦ ꯀꯌꯥ ꯂꯩꯕ꯭ꯔꯣ
ꯑꯩꯒꯤꯁꯨ ꯌꯥꯝ ꯃꯌꯥꯝꯃꯦ
ꯑꯗꯨꯒꯤ ꯌꯥꯝ ꯂꯩꯕꯒꯤ ꯍꯧꯖꯤꯛꯀꯥꯟꯗꯤ ꯌꯥꯝ ꯌꯥꯝ ꯄꯦꯡꯈ꯭ꯔꯦ ꯊꯝꯅꯤꯡꯗ꯭ꯔꯦ
ꯍꯧꯖꯤꯀꯥꯟꯗꯤ ꯌꯥꯝꯃꯟꯕꯒꯤ ꯄꯥꯝꯗ꯭ꯔꯦ
ꯍꯣꯏ ꯆꯨꯝꯅꯤꯀꯣ ꯑꯩꯗꯤ ꯑꯩꯕꯨ ꯅꯨꯡꯁꯤ ꯆꯦꯃꯤ ꯑꯇꯩꯕꯨ ꯅꯨꯡꯁꯤꯗꯦ
ꯑꯗꯨ ꯑꯣꯏꯅ ꯇꯧꯕ꯭ꯔꯣ
ꯍꯣꯏ ꯇꯧꯕꯗ ꯀꯩꯁꯣ
ꯑ ꯅꯈꯣꯏꯗꯤ ꯍꯧꯖꯤꯛ ꯃꯊꯪꯗ ꯂꯩꯕ꯭ꯔꯥ ꯃꯤꯁꯨ ꯂꯩꯕ꯭ꯔꯣ
ꯑꯩꯗꯤ ꯏꯃꯥꯟꯅꯕꯤꯒ ꯂꯩꯌꯦ
ꯅꯃꯥꯟꯅꯕꯤꯁꯤꯡꯁꯦ ꯌꯥꯝ ꯀꯜꯂꯦ ꯀꯜꯂꯤ
ꯑꯣ ꯑꯗꯨꯃꯥꯏꯅ ꯇꯧꯕ꯭ꯔꯣ
ꯅꯣꯏꯗꯤ ꯄꯨꯡ ꯀꯌꯥ ꯇꯨꯃꯕꯔꯣ ꯅꯨꯡꯗꯥꯡꯗ
ꯍꯥꯥ
ꯅꯨꯡꯗꯥꯥꯡ꯭ꯗ ꯄꯨꯡ ꯀꯌꯥ ꯇꯨꯝ꯭ꯕꯔꯣ
ꯑꯩꯔꯣ ꯑꯥ ꯇꯨꯋꯦꯜꯐ ꯍꯦꯜꯂꯦ
ꯑꯣ
ꯑꯗꯨꯒꯤ ꯇꯨꯝꯅꯤꯡꯕꯅꯤ ꯍꯧꯖꯤꯛ ꯁꯦ ꯀꯔꯤ ꯇꯧꯁꯤꯔꯣ ꯈꯪꯗ꯭ꯔꯦ
ꯑꯈꯣꯏꯗꯤ ꯅꯨꯡꯉꯥꯏꯒꯗꯕ ꯃꯥꯜꯂꯦꯀꯣ
ꯍꯥꯥ
ꯑꯥ ꯅꯣꯏꯗꯤ ꯅꯨꯡꯉꯥꯏꯒꯗꯕ ꯃꯥꯜꯂꯦ
ꯅꯨꯡꯉꯥꯏꯇꯦꯍꯦ ꯀꯗꯥꯏꯗꯒꯤ
ꯅꯣꯏꯗꯤ ꯄꯨꯡ ꯕꯥꯔꯣꯗ ꯀꯔꯤ ꯇꯧꯕ꯭ꯔꯣ
ꯑꯩꯈꯣꯏꯗꯤ ꯃꯤꯕꯨ ꯋꯥꯔꯤ ꯑꯩ ꯁꯥꯟꯅꯔꯒ ꯑꯦ ꯋꯥꯔꯤ ꯉꯥꯡꯔꯒ ꯂꯩꯕꯅꯤ ꯋꯥ ꯉꯥꯡ꯭ꯔꯒ
ꯌꯥꯝ ꯅꯨꯡꯉꯥꯏꯌꯦꯀꯣ
ꯅꯠꯇꯦꯍꯦ ꯇꯧꯅꯤꯡꯗ꯭ꯔꯁꯨ ꯎꯄꯥꯏ ꯂꯩꯇꯕꯒꯤ ꯇꯧꯕꯅꯤꯗ ꯀꯔꯤꯔꯣ ꯅꯠꯇ꯭ꯔꯗꯤ ꯇꯧꯔꯣꯏ ꯅꯪꯁꯨ ꯈꯪꯉꯤꯅꯦ ꯑꯩꯗꯤ ꯄꯛꯅꯕꯨ ꯋꯥ ꯉꯥꯡꯗꯦꯗꯣ ꯍꯥꯥ ꯈꯟꯗ ꯁꯥꯒꯅꯨꯀꯣ ꯆꯩ ꯆꯥꯒꯦ ꯅꯪ
ꯋꯥꯏꯌꯦ
ꯀꯔꯤꯒꯤ
ꯍꯣꯔꯦꯟ ꯆꯔꯁ ꯆꯠꯄ
ꯑꯣ ꯅꯈꯣꯏꯁꯦ ꯑꯗꯨꯃꯥꯏꯅ ꯆꯄ꯭ꯔꯣ
ꯍꯣꯢ
ꯑꯣ
ꯇꯨꯝꯅꯤꯡꯉꯦ
ꯑꯩꯁꯨ ꯇꯨꯝꯅꯤꯡꯉꯦ ꯀꯃꯥꯏ ꯇꯧꯁꯤꯔꯥ ꯑꯗꯨꯗꯤ ꯎꯝ ꯅꯈꯣꯏꯁꯦ ꯅꯥꯃꯟꯅꯕꯤꯁꯤꯡꯁꯦ ꯀꯔꯤ ꯀꯔꯤ ꯇꯧꯔ ꯂꯩꯕ꯭ꯔꯥ
ꯗꯤ ꯈꯪꯗꯦ ꯀꯔꯤ ꯇꯧꯔꯒ ꯂꯩꯕ꯭ꯔꯥ ꯀꯔꯤ ꯇꯧꯔꯒ ꯂꯩꯕ꯭ꯔꯥ ꯑꯩ ꯈꯪꯗꯦ
ꯑꯥ ꯀꯔꯤꯒꯤꯔꯣ ꯍꯩ ꯍꯥ ꯑꯈꯣꯏꯁꯦ ꯁꯥꯕ꯭ꯔꯣ
ꯁꯥꯢꯌꯦ
ꯁꯥꯕ꯭ꯔꯣ ꯀꯔꯤꯒꯤ ꯁꯥꯕ꯭ꯔꯣ
ꯌꯥꯝ ꯁꯥꯏ ꯌꯥꯝ ꯁꯥꯏꯌꯦ
ꯍꯥꯥ
ꯀꯔꯤ ꯍꯥꯏꯕꯁ
ꯅꫭꯏꯗꯤ ꯅꯣꯡꯆꯥꯗ꯭ꯔꯣ
ꯅꯪꯖꯨ ꯅꯪꯁꯨ ꯅꯨꯡꯁꯥꯗꯤ ꯊꯣꯛꯇꯦ ꯑꯗꯨ ꯑꫭꯏꯔꯁꯨꯀꯣ ꯌꯥꯝ ꯁꯥꯏꯌꯦ
ꯑꫭ
ꯑꯁꯤꯒꯤ ꯋꯦꯗꯔꯁꯦ ꯃꯤꯒꯤ ꯃꯨꯠ ꯍꯟꯅꯤꯡꯉꯥꯏ ꯀꯨꯝꯅ ꯇꯧꯕ ꯃꯥꯜꯂꯦ
ꯍꯣꯏ
ꯋꯥꯏꯌꯦꯗ
ꯍꯣꯏ ꯑꯈꯣꯏꯁꯨ ꯋꯥꯏꯌꯦ ꯑꯗꯨꯁꯨ ꯄꯥꯏꯅꯩ ꯎꯄꯥꯏ ꯂꯩꯇꯦ
ꯍꯣꯏ ꯂꯨꯈꯨꯏꯁꯦ ꯅꯪꯁꯦ ꯂꯥꯏꯔꯤꯛ ꯇꯝꯕ꯭ꯔꯣ
ꯇꯝꯗꯦ
ꯑꯣ ꯑꯗꯨꯗꯤ ꯀꯔꯤ ꯇꯧꯔꯒ ꯂꯩꯕ꯭ꯔꯣ
ꯑꯩꯗꯤ ꯂꯧ ꯁꯨꯔꯒ ꯂꯩꯕꯅꯦ ꯂꯧ ꯁꯨꯔꯒ ꯂꯩꯕꯅꯦ
ꯑꯥꯁ ꯌꯥꯔꯦ ꯊꯥꯖꯗꯦ ꯆꯤꯟ ꯊꯤꯒꯅꯨꯀꯣ
ꯑꯁꯦꯡꯕꯅꯦ
ꯑꯥ ꯃꯤ ꯑꯣꯏꯔꯔꯣꯏ
ꯂꯧ ꯁꯨꯋꯦ ꯑꯂꯨ ꯁꯨꯋꯦ